ꯇꯥꯢꯌꯦ ꯇꯥꯕ꯭ꯔꯣ ꯅꯪꯗꯤ
ꯍꯣꯏ ꯇꯥꯏꯌꯦ
ꯑꯣ ꯍꯧꯖꯤꯛ ꯈꯔ ꯅꯨꯡꯉꯥꯏꯈ꯭ꯔꯦ ꯉꯁꯥꯏꯒꯗꯤ ꯉꯁꯥꯏꯒꯤ ꯐꯤꯂꯝꯅꯦ ꯍꯥꯏꯕꯗꯣ ꯀꯔꯤꯅꯦꯕ ꯃꯃꯤꯡ
ꯁ꯭ꯋꯞ ꯑꯦꯁ ꯗꯕꯂꯤꯎ ꯑꯦ ꯗꯕ꯭ꯂꯤꯎ ꯑꯦ ꯄꯤ ꯏ
ꯑꯦ ꯄꯤ
ꯎꯝ ꯁ꯭ꯋꯥꯞ ꯉꯥꯢꯈꯣ ꯑꯩ ꯑꯃꯨꯛ ꯁꯔꯁ ꯇꯧꯒꯦ ꯑꯃꯨꯛ
ꯎꯝ
ꯇꯅꯦ ꯑꯗꯨ ꯅꯪ ꯅꯪ ꯌꯦꯡꯅꯤꯡꯉꯗꯤ ꯏꯃꯥꯒꯤ ꯐꯣꯟꯗꯣ ꯄꯥꯏꯔꯒ ꯌꯦꯡꯉꯥꯝꯃꯣ
ꯎꯝ ꯌꯥꯔꯦ ꯌꯥꯔꯦꯗ ꯑꯦ ꯁꯤꯗ ꯃꯇꯦꯛ ꯃꯇꯦꯛ ꯃꯇꯦꯛ ꯈꯔ ꯊꯣꯛꯑꯦ ꯌꯨꯇꯨꯞꯇ ꯃꯇꯦꯛ ꯃꯇꯦꯛ ꯈꯔ ꯈꯔ ꯂꯩ
ꯎꯝ
ꯂꯩꯗꯤ ꯂꯩꯔꯝꯃꯣꯏꯅꯤ ꯇꯁꯦ ꯌꯨꯇ꯭ꯨꯕꯇ
ꯍꯣꯏ
ꯑꯩꯅ ꯋꯥꯔꯤ ꯇꯥꯕ ꯋꯥꯔꯤ ꯇꯥꯕꯁꯨ ꯌꯥꯝ ꯅꯨꯡꯉꯥꯏꯕꯅꯤ ꯄꯥꯈꯪ ꯁꯔꯤ ꯋꯥꯔꯤ ꯑꯃꯁꯨ ꯌꯥꯝ ꯅꯨꯡꯉꯥꯏꯌꯦ ꯑꯗꯨꯒ ꯉꯔꯥꯡ ꯅꯍꯥꯟ ꯑꯩꯅ ꯇꯥꯕ ꯎꯝ ꯀꯔꯥ ꯃꯃꯤꯡꯗꯣ ꯀꯥꯎꯔꯦ ꯎꯝ ꯑꯦ ꯃꯤꯅꯥꯏ ꯅꯠꯇꯦ ꯃꯄꯨꯅꯤ ꯃꯍꯥꯔꯥꯅꯤꯅꯤꯍꯦ
ꯑꯦ
ꯅꯨꯡꯉꯥꯏ ꯑ ꯑꯗꯨ ꯋꯥꯔꯤꯁꯦ
ꯅꯨꯉꯥꯏꯇꯕ ꯃꯥꯜꯂꯤ
ꯎꯝ ꯅꯨꯄꯥ ꯅꯤꯡꯊꯧꯗꯣ
ꯎꯝ
ꯃꯥꯁꯦ ꯅꯨꯄꯤ ꯑꯅꯤ ꯂꯣꯜꯂꯦꯕ ꯈꯪꯕ꯭ꯔꯥ ꯐꯥꯔꯁꯁꯦ ꯃꯆꯥ ꯄꯣꯛꯇꯕ ꯁꯥꯏꯀꯦꯟꯁꯨ ꯃꯆꯥ ꯄꯣꯛꯇꯕ ꯑꯗꯨꯒꯤ ꯃꯥꯁꯦ ꯃꯕꯨꯛ ꯆꯦꯟꯗꯤ ꯌꯥꯝ ꯐꯕꯀꯣ ꯃꯕꯨꯛ ꯆꯦꯟꯁꯨ ꯐꯕ ꯑꯗꯨꯗꯒꯤ ꯃꯤꯅꯨꯡꯁꯤꯁꯨ ꯆꯥꯎꯕ ꯑꯗꯨꯒꯨꯝꯕ ꯑꯣꯏꯕꯅꯦꯕ ꯑꯗꯒꯤ ꯃꯥꯒꯤ ꯅꯨꯄꯤ ꯑꯍꯟꯁꯦ ꯐꯠꯇꯦꯕ ꯑꯗꯨ ꯃꯥꯒꯤ ꯅꯨꯄꯤ ꯍꯍꯥꯟ ꯐꯠꯇꯦ ꯍꯥꯏꯕꯗꯤ ꯃꯥꯗꯤ ꯃꯥꯒꯤ ꯅꯨꯄꯤꯅꯤꯅ ꯀꯔꯤꯁꯨ ꯈꯪꯗꯦꯕ ꯑꯇꯣꯝꯕꯤꯕꯨꯗꯤ ꯐꯩꯕ ꯑꯗꯨꯅ ꯃꯥꯁ‌ꯦ ꯃꯥꯁꯦ ꯅꯤꯡꯊꯧꯒꯤ ꯅꯨꯄꯤ ꯑꯅꯤꯃꯛꯁꯦ ꯃꯄꯥꯝꯗ ꯆꯠꯅꯉꯥꯏ ꯇꯥꯕ ꯑꯗꯨ ꯂꯦꯛꯁꯨ ꯂꯤꯛꯂꯛꯀꯗꯧꯕ ꯑꯗꯨꯒꯤ ꯍꯧꯖꯤꯛ ꯍꯦꯔꯣꯏꯅꯤ ꯍꯥꯏꯇꯥꯔꯦ ꯍꯦꯔꯣ ꯅꯤꯉꯣꯟꯗ ꯉꯁꯤꯗꯤ ꯅꯪꯒꯤ ꯑꯩꯈꯣꯏ ꯅꯤꯡꯊꯧꯒꯤ ꯐꯃꯨꯡꯒꯨꯝꯕꯗꯣ ꯅꯪꯅ ꯁꯦꯝꯂꯝꯃꯣ ꯍꯥꯏꯕꯀꯣ ꯑꯗꯨꯒꯤ ꯍꯣꯏ ꯃꯔꯛ ꯍꯣꯏ ꯍꯣꯏ ꯍꯥꯏꯔꯦ ꯑꯗꯨ ꯃꯕꯥꯅꯤ ꯆꯠꯈ꯭ꯔ ꯃꯇꯨꯡꯗ ꯐꯃꯨꯁꯦ ꯃꯤꯗꯥꯡ ꯌꯥꯎꯕ ꯃꯇꯝꯗ ꯃꯥꯅ ꯁꯦꯝꯕꯤꯈ꯭ꯔꯦꯕ ꯑꯗꯣ ꯅꯤꯡꯊꯧꯁꯦ ꯌꯣꯒꯨꯝꯕ ꯊꯛꯑꯒ ꯃꯥꯅ ꯅꯨꯄꯤꯉꯣꯟꯗ ꯍꯥꯏꯌꯦꯕ ꯑꯩꯁꯦ ꯃꯄꯥ ꯑꯣꯏꯕ ꯉꯝꯗꯦ ꯑꯗꯨꯅ ꯅꯪꯉꯣꯟ ꯇ꯭ꯔꯥꯏ ꯑꯃꯔꯛ ꯇꯧꯒꯦ ꯅꯨꯄꯥ ꯑꯣꯏꯕ ꯃꯄꯥ ꯑꯣꯏꯕ ꯉꯝꯕ꯭ꯔꯥ ꯉꯝꯗꯕ꯭ꯔꯥ ꯌꯦꯡꯒꯦ ꯍꯥꯏꯕ ꯑꯗꯨꯏ ꯇ ꯇꯧꯕ ꯃꯇꯝꯗꯗꯤ ꯅꯨꯄꯥꯕꯨꯗꯤ ꯀꯥꯎꯈ꯭ꯔꯦꯕꯀꯣ ꯌꯨꯁꯨ ꯈꯔꯥ ꯊꯛꯄ ꯊꯛꯄ ꯄꯨꯔꯥꯛ ꯀꯥꯎꯕꯗꯤ ꯅꯠꯇꯦꯕ ꯃꯥꯁꯦ ꯑꯗꯨꯝ ꯍꯥꯏꯗꯣꯛꯇꯕ ꯂꯩꯕꯅꯦꯕꯀꯣ ꯃꯥꯁꯦ ꯅꯨꯄꯤꯗꯤ ꯃꯤꯔꯣꯟꯈ꯭ꯔꯕꯅꯦꯕ ꯅꯨꯄꯤ ꯃꯤꯔꯣꯟꯕꯗꯣ ꯃꯥꯁꯦ ꯃꯊꯟꯇ ꯑꯗꯨꯝ ꯋꯥꯈꯜ ꯅꯨꯡꯉꯥꯏꯇꯅ ꯑꯗꯨꯝ ꯂꯩꯕꯅꯦꯕ ꯗꯨ ꯅꯨꯄꯥꯅꯁꯨ ꯅꯨꯃꯤꯠ ꯑꯃ ꯍꯥꯡꯂꯛꯄꯅꯦꯕ ꯅꯪꯗꯨ ꯅꯁꯥ ꯅꯨꯡꯉꯥꯏꯇꯕ꯭ꯔꯥ ꯋꯥꯈꯜ ꯋꯥꯕꯒꯨꯝ ꯇꯧꯋꯤ ꯀ꯭ꯔꯤ ꯇꯧꯕ꯭ꯔꯥ ꯍꯥꯏꯅ ꯎꯝ ꯀ꯭ꯔꯤꯖꯨ ꯇꯧꯗꯦ ꯃꯥꯅ ꯑꯗꯨꯝ ꯈꯨꯝꯕꯅꯦꯕ ꯃꯥꯗꯤ ꯍꯥꯏꯗꯣꯛꯅꯉꯥꯏ ꯅꯤꯡꯊꯧꯅꯤꯅ ꯃꯥꯁꯨꯅꯤ ꯍꯥꯏꯗꯣꯛꯅꯉꯥꯏꯗꯨ ꯈ꯭ꯔ ꯎꯝ ꯅꯨꯡꯉꯥꯏ
ꯅꯨꯡꯉꯥꯏꯇꯕꯀꯣ ꯎꯝ
ꯑꯗꯨꯃꯥꯏ ꯇꯧꯈ꯭ꯔꯦꯕ ꯑꯗꯨꯒꯤ ꯎꯝ ꯑꯗꯨꯃꯥꯏꯅ ꯇꯧꯕ ꯀꯥꯟꯗ ꯅꯤꯡꯊꯧꯁꯦ ꯃꯆꯥ ꯄꯣꯛꯇꯕꯅꯤꯅ ꯃꯣꯏꯅ ꯅꯤꯡꯊꯧꯁꯦ ꯃꯆꯥ ꯄꯣꯛꯇꯕꯅꯤ ꯅꯨꯄꯤ ꯑꯃ ꯑꯃꯨꯛ ꯊꯤꯍꯟꯅꯉꯥꯏ ꯇꯧꯕꯅꯦꯕꯀꯣ꯫
ꯑ
ꯗꯨꯅ ꯑꯗꯨꯝ ꯇꯥꯟꯅꯈ꯭ꯔꯦꯕ ꯇꯥꯟꯂꯝꯕꯗꯣ ꯅꯨꯄꯤ ꯑꯍꯟꯅ ꯅꯤꯡꯊꯧꯁꯦ ꯅꯨꯄꯤ ꯑꯃ ꯂꯧꯔꯗꯤ ꯑꯈꯣꯏ ꯃꯍꯥꯔꯥꯅꯤ ꯑꯈꯣꯏꯅ ꯑꯣꯏꯕꯁꯦ ꯃꯥꯅꯤ ꯑꯇꯣꯝꯕꯤꯗꯣ ꯃꯆꯥ ꯄꯣꯛꯄ ꯇꯥꯔꯗꯤ ꯑꯍꯨꯝ ꯁꯨꯕꯗ ꯃꯆꯥ ꯄꯣꯛꯄ ꯇꯥꯔꯗꯤ ꯑꯈꯣꯏ ꯉꯣꯟꯗ ꯀꯥꯎꯔꯅꯤ ꯌꯥꯔꯔꯣꯏ ꯂꯟ ꯊꯨꯝꯖꯦ ꯑꯈꯣꯏꯅ ꯑꯣꯏꯕ ꯐꯪꯉꯥꯔꯣꯏ ꯍꯦꯅ ꯍꯥꯏ ꯃꯥꯖꯦ ꯋꯥꯈꯜ ꯐꯠꯇꯕ ꯍꯧꯔꯦꯕ꯫ ꯑꯗꯒꯤ ꯃꯥꯁꯦ ꯋꯥꯈꯜ ꯐꯠꯇꯕ ꯍꯧꯕꯒꯤ ꯎꯝ ꯃꯥꯏꯕꯤꯉꯣꯟ ꯆꯠꯂꯒ ꯃꯥꯏꯕꯤꯉꯣꯟꯗ ꯑꯁꯤ ꯅꯤꯡꯊꯧꯁꯦ ꯑꯃ ꯑꯗꯨꯃꯥꯏ ꯑꯗꯨꯃꯥꯏ ꯇꯧꯋꯦ ꯃꯥꯁꯦ ꯑꯈꯣꯏ ꯑꯩꯉꯛꯇ ꯑꯩ ꯒ ꯏꯅꯥꯎꯅꯨꯄꯤ ꯑꯇꯣꯝ ꯁꯦꯀꯦꯟ ꯋꯥꯏꯐꯇꯣ ꯏꯕꯥꯟꯅꯤ ꯈꯛꯇ ꯅꯨꯡꯁꯤꯅꯉꯥꯏ ꯄꯥꯝꯅꯉꯥꯏ ꯈꯛꯇꯧ ꯑꯇꯣꯞꯄꯗ ꯄꯥꯝꯗꯅꯉꯥꯏ ꯇꯧꯕ ꯑꯇꯣꯞꯄꯒꯤ ꯑꯝ ꯍꯧꯈ꯭ꯔꯕ ꯋꯥꯔꯤꯁꯤꯡꯗꯨ ꯂꯣꯏꯅ ꯀꯥꯎꯅꯉꯥꯏ ꯇꯧꯔꯣ ꯍꯥꯏꯕꯅꯦꯕ ꯅꯨꯒ ꯎꯝ
ꯅꯨꯄꯤ ꯑꯍꯟꯗꯨꯅ ꯈ꯭ꯔ ꯈ꯭ꯔ ꯆꯤꯡꯅꯕ ꯍꯧꯔꯦꯕꯀꯣ ꯅꯤꯡꯊꯧꯒꯤ ꯃꯣꯠꯇꯣ ꯃꯥꯒ ꯑꯗꯨꯝ ꯉꯥꯡꯅꯕ ꯋꯥꯔꯤ ꯁꯥꯟꯅꯕꯒꯨꯝꯕ ꯎꯕꯗꯨꯅꯤ ꯊꯧꯅ ꯈ꯭ꯔ ꯆꯤꯡꯅꯈ꯭ꯔꯦꯕ ꯍꯦ ꯅꯨꯄꯤ ꯑꯍꯟꯗꯨꯅ ꯗꯨꯒꯤ ꯑꯗꯨꯃꯥꯏ ꯇꯧꯕꯤꯌꯦ ꯃꯥꯖꯦ ꯃꯥꯒꯤ ꯃꯥꯏꯕꯤꯒꯤ ꯍꯤꯗꯥꯛꯇꯣ ꯆꯥꯍꯟꯈ꯭ꯔꯦꯕ ꯃꯥꯁꯤ ꯅꯤꯡꯊꯧ ꯂꯣꯏꯅ ꯀꯥꯎꯈ꯭ꯔꯦ ꯃꯥꯁꯤ ꯁꯤꯡꯊꯧꯁꯦ꯫ ꯁꯪꯁꯥꯔ ꯑꯃꯗ ꯂꯩꯔꯦ ꯃꯥꯁꯨ ꯑꯗꯨꯃꯥꯏꯅ ꯇꯧꯔꯒ ꯅꯨꯄꯤꯗꯤ ꯃꯤꯔꯣꯟꯈ꯭ꯔꯦꯕ ꯈꯪꯕ꯭ꯔꯥ
ꯑꯣꯍꯣ
ꯉꯍꯥꯟ ꯁꯥꯕꯤꯗꯣ ꯃꯤꯔꯣꯟꯈ꯭ꯔꯦ ꯂꯩꯥꯁꯥꯕꯤꯗꯣ ꯇꯥꯕ꯭ꯔꯥ
ꯍꯣꯏ ꯇꯥꯏꯌꯦ ꯅꯨꯄꯤꯗꯣ ꯅꯨꯡꯁꯤꯌꯦ ꯌꯥꯝꯅ
ꯎꯝ ꯃꯤꯔꯣꯟꯈ꯭ꯔꯦ ꯅꯨꯄꯤꯗꯁꯨ ꯃꯥꯒꯤ ꯃꯃꯥ ꯃꯄꯥꯁꯨ ꯂꯩꯇꯦ꯫ ꯃꯥꯒꯤ ꯃꯕꯣꯛꯀ ꯃ ꯃꯕꯥꯥꯟꯅꯤ ꯈꯛꯇ ꯂꯩꯕꯅꯦꯕ꯫ ꯗꯨꯒꯤ ꯃꯕꯥꯟꯅꯤꯗꯣ ꯊꯕꯛ ꯁꯨꯅꯉꯥꯏꯁꯨ ꯂꯩꯇꯕꯅꯤꯅ ꯅꯨꯄꯤ ꯃꯆꯥ ꯑꯣꯏꯕꯅꯤꯅ ꯗꯨꯏꯅꯤ ꯃꯥꯒꯤ ꯃꯔꯨꯞ ꯅꯨꯄꯤꯗꯨꯅ ꯀꯧꯔꯒ ꯅꯤꯡꯊꯧꯒꯤ ꯅꯤꯡꯊꯧꯈꯣꯏꯒꯤ ꯌꯨꯝꯗ ꯁꯦꯕꯥ ꯇꯧꯅꯉꯥꯏ ꯂꯩꯕꯅꯦꯕ꯫ ꯃꯅꯥꯏꯁꯤꯡ ꯌꯥꯝ ꯂꯩꯕꯗꯣ ꯑꯗꯨꯃꯥꯏꯅ ꯂꯩꯕꯅꯦꯕ ꯑꯗꯨꯒꯤ ꯃꯥꯒꯤ ꯃꯔꯨꯞ ꯅꯨꯄꯤꯉꯣꯟꯗ ꯍꯥꯏꯈ꯭ꯔꯦꯕ ꯃꯔꯨꯞ ꯅꯨꯄꯤꯗꯤ ꯃꯥꯗꯤ ꯗꯣꯝ ꯀ꯭ꯂꯣꯁ ꯍꯣꯏꯅ ꯂꯣꯏꯅꯕ ꯃꯤꯅꯤꯅꯀꯣ
ꯎꯝ
ꯑꯗꯨꯝ ꯂꯩꯈ꯭ꯔꯦꯕ ꯑꯁ ꯑꯩꯗꯤ ꯑꯗꯨꯃꯥꯏ ꯗꯨꯃꯥꯏ ꯇꯧꯈ꯭ꯔꯦ ꯅꯤꯡꯊꯧꯒꯤ ꯃꯤꯔꯛ ꯑꯝ ꯃꯥꯏ ꯅꯨ ꯃꯔꯨꯞ ꯅꯨꯄꯤꯅ ꯋꯥꯈꯜ ꯐꯠꯇꯕ ꯍꯧꯔꯦꯕ꯫ ꯑꯥꯁ ꯃꯥꯁꯦ ꯎꯝ ꯃꯥ ꯃꯤꯔꯣꯟꯕ ꯃꯤꯔꯣꯜꯂꯗꯤ ꯃꯥꯁꯦ ꯅꯤꯡꯊꯧꯅ ꯁꯣꯏꯅ ꯂꯧꯁꯤꯟ ꯈ꯭ꯔꯅꯤ ꯅꯤꯡꯊꯧꯗꯤ ꯃꯆꯥ ꯄꯣꯛꯇꯕꯅꯤꯅ ꯃꯆꯥ ꯂꯩꯌꯦ ꯇꯥꯔꯗꯤ ꯃꯥꯗꯤ ꯍꯔꯥꯎꯅ ꯂꯧꯈ꯭ꯔꯅꯤ ꯃꯥꯁꯤ ꯃꯅꯤꯡꯗꯨꯒꯤ ꯃꯍꯥꯔꯥꯅꯤ ꯑꯣꯏꯕ ꯇꯥꯔꯗꯤ ꯑꯩꯅ ꯃꯥꯕꯨ ꯅꯣꯟꯖꯔꯅꯤ ꯈꯨꯔꯨꯝ ꯈꯨꯔꯨꯝꯂꯅꯤ ꯃꯔꯤ ꯐꯔꯛꯄꯗꯁꯨ ꯑꯩꯒꯤ ꯃꯔꯨꯞ ꯑꯣꯏꯌꯦ ꯑꯩꯒꯤ ꯃꯔꯨꯞꯇꯤ ꯍꯧꯖꯤꯛꯇꯤ ꯑꯩꯒꯤ ꯌꯦꯛꯅꯕ ꯑꯣꯏꯔꯦ ꯍꯥꯏꯕꯅꯦꯕ ꯃꯥꯒꯤ ꯅꯨꯄꯤ ꯃꯔꯨꯞ ꯅꯨꯄꯤꯁꯨ ꯋꯥꯈꯜ ꯐꯠꯇꯕ ꯍꯧꯔꯕꯅꯦꯕꯀꯣ ꯑꯃꯥꯏꯅ ꯇꯧꯔꯦꯕ ꯑꯗꯨꯃꯥꯏꯅ ꯇꯧꯕ ꯀꯥꯟꯗꯨꯗ ꯎꯝ ꯃꯥꯁꯦ ꯃꯥꯒꯤ ꯃꯕꯨꯛꯇ ꯂꯩꯕ ꯃꯆꯥꯗꯨ ꯃꯥꯡꯍꯟꯅꯉꯥꯏ ꯇꯧꯈ꯭ꯔꯦꯕ ꯃꯥꯁꯦ
ꯃꯕꯨꯛꯇ ꯂꯩꯕ ꯃꯆꯥꯁꯤ ꯃꯥꯡꯍꯟꯗꯕ ꯌꯥꯔꯣꯏꯅ ꯇꯧꯈ꯭ꯔꯦꯕ ꯆꯠꯈ꯭ꯔꯦ ꯃꯥꯁꯦ ꯎꯝ ꯆꯠꯂꯒ ꯃꯥꯏꯕꯤ ꯋꯣꯟ ꯇꯥꯅꯔꯒ ꯍꯥꯏꯈ꯭ꯔꯦ ꯁꯨꯝ ꯁꯨꯝ ꯇꯧ ꯂꯧꯊꯣꯛꯄ ꯈꯣꯠꯄꯖꯦ ꯄꯩꯁꯥꯒꯨꯝꯕꯁꯨ ꯃꯔꯨꯞ ꯅꯨꯄꯤꯅ ꯄꯥꯡ ꯄꯤꯈ꯭ꯔꯕꯅꯦꯕꯀꯣ ꯍꯥꯏꯕꯗꯤ ꯃꯔꯨꯞ ꯅꯨꯄꯤꯗꯤ ꯎꯝ ꯉꯁꯥꯏ ꯑꯉꯥꯡꯗꯣ ꯄꯣꯛꯂꯗꯤ ꯅꯤꯡꯊꯧꯅ ꯃꯉꯣꯟ ꯊꯣꯏꯅ ꯂꯧꯈ꯭ꯔꯅꯤ ꯑꯩꯅ ꯃꯉꯣꯟꯗ ꯃꯤ ꯃꯅꯥꯏꯒꯨꯝꯅ ꯁꯤꯟꯅꯔꯅꯤ ꯍꯥꯏꯅ ꯋꯥꯈꯟ ꯐꯠꯇꯕ ꯄꯤꯛꯄꯗꯨ ꯍꯧꯔꯕꯅꯦꯕ ꯑꯗꯨꯒꯤ ꯑꯗꯨꯝ ꯇꯧꯔꯦ ꯇꯧꯕꯗꯨꯗ ꯂꯧꯊꯣꯛꯅꯉꯥꯏ ꯆꯠꯈ꯭ꯔꯦ ꯑꯗꯨꯒꯤ ꯃꯥꯏꯕꯤꯗꯨꯅ ꯍꯥꯏꯔꯕꯅꯦꯕ ꯎꯝ ꯑꯁꯤ ꯍꯤꯗꯥꯛꯁꯤ ꯃꯍꯨ ꯃꯌꯥꯏ ꯌꯥꯝ ꯀꯜꯂꯦ ꯑꯗꯨꯅ ꯁꯤ ꯍꯦꯛ ꯆꯥꯕ ꯆꯥꯔꯗꯤ ꯎꯝ ꯑꯉꯥꯡꯈꯛ ꯅꯠ ꯇꯦ ꯅꯨꯄꯤꯗꯨꯁꯨ ꯁꯤꯕ ꯌꯥꯏ ꯃꯃꯥꯗꯨꯁꯨꯁꯤꯕ ꯌꯥꯏ ꯍꯥꯏꯕꯅꯦꯕ ꯃꯥꯒꯤ ꯃꯔꯣꯟꯗꯨ ꯄꯤꯂꯣ ꯍꯣꯏ ꯁꯤꯁꯅꯨ ꯁꯤꯁꯅꯨ ꯌꯥꯏ ꯌꯥꯏ ꯀꯥꯏꯗꯦ ꯍꯥꯏꯕꯅꯦꯕ ꯑꯗꯩ ꯃꯥꯁꯦ ꯆꯥꯟꯈ꯭ꯔꯦꯕ ꯆꯥꯟꯕ ꯃꯇꯝꯗ ꯄꯨꯡꯈꯥꯏꯒꯨꯝꯕ ꯌꯥꯎꯕ ꯃꯇꯝꯗ ꯃꯥꯁꯦ ꯍꯦꯛ ꯆꯥꯕ ꯀꯥꯟ ꯉꯥꯏꯍꯥꯛ ꯂꯩꯔꯒ ꯁꯤ ꯔꯦꯕ ꯅꯨꯄꯤꯗꯣ ꯈꯪꯕ꯭ꯔꯥ ꯇꯥꯕ꯭ꯔꯥ
ꯇꯥꯏꯌꯦ ꯅꯨꯡꯁꯤꯌꯦ ꯀ ꯑꯩꯁꯨ ꯀꯔꯤꯅꯣꯃ ꯉꯍꯥꯟ ꯊꯥꯏꯂꯦꯟꯒꯤ ꯗ꯭ꯔꯃꯥꯒꯤꯀꯣ ꯑꯦꯛꯁꯄ꯭ꯂꯦꯅꯦꯁꯟ ꯑꯃ ꯌꯨꯇ꯭ꯌꯨꯨꯞꯇ ꯌꯦꯡꯕ
ꯎꯝ
ꯅꯨꯄꯤꯗꯨ ꯀꯌꯥꯃꯨꯛ ꯅꯨꯡꯁꯤꯕꯤꯕ꯭ꯔꯥ ꯃꯥꯗꯣꯀꯣ
ꯎꯝ
ꯃꯥꯁꯦ ꯎꯝ ꯃꯥꯁꯦ ꯏꯅꯥꯛ ꯈꯨꯟꯕꯗꯒꯤꯗꯤ ꯍꯧꯔꯛꯄ ꯎꯝ ꯃꯄꯥꯁꯤꯅ ꯃꯥꯕꯨ ꯅꯨꯡꯁꯤꯕꯁꯤꯗꯤ ꯈꯔ ꯋꯥꯠꯄꯀꯣ ꯍꯥꯏꯕꯗꯤ ꯃꯥꯁꯦ ꯃꯆꯥꯒꯨꯝꯅ ꯎꯗꯕꯤ ꯂꯥꯏꯛ ꯕꯤꯖꯤꯅꯦꯁ ꯀꯤ ꯗꯃꯛ ꯈꯟꯕꯗꯣ ꯀꯝꯄꯅꯤꯒꯤꯗꯃꯛ ꯑꯗꯨꯒꯤ ꯏꯅꯥꯛ ꯈꯨꯟꯕꯗ ꯌꯨꯝ ꯄꯥꯟꯍꯟꯕꯅꯦꯕ
ꯎꯝ
ꯅꯨꯌꯨꯝ ꯄꯥꯟꯗ꯭ꯔꯕ ꯀꯥꯟꯗ ꯃꯥꯗꯤ ꯅꯨꯡꯁꯤꯅꯕꯁꯨ ꯀꯩꯁꯨ ꯊꯝꯂꯛꯇꯕ ꯅꯨꯄꯤꯅꯦꯕꯀꯣ
ꯎꯝ
ꯑꯗꯨꯅ ꯍꯧꯖꯤꯛ ꯏꯅꯥ ꯈꯨꯨꯟꯕ ꯏꯃꯨꯡꯗ ꯌꯨꯝ ꯄꯥꯟꯈ꯭ꯔꯦ ꯑꯗꯨ ꯍꯥꯟꯅ ꯃꯄꯨꯔꯣꯏꯕꯗꯣ
ꯎꯝ
ꯑꯗꯨꯅꯁꯨ ꯃꯉꯣꯟꯗ ꯌꯥꯝ ꯅꯨꯡꯁꯤꯕ ꯁꯥꯕꯀꯣ
ꯎꯝ
ꯑꯗꯨꯒ ꯃꯄꯨꯔꯣꯏꯕꯁꯦ ꯌꯥꯝ ꯃꯅꯨꯡꯗ ꯐꯠꯇꯕ ꯃꯤ ꯑꯣꯏꯔꯝꯕ
ꯑꯣ ꯕꯇꯔ ꯁꯤꯟꯅꯩꯔꯣ ꯎꯝ
ꯃꯥꯒꯤ ꯀꯟꯗꯤꯁꯟꯅ ꯇꯧꯕꯅꯦꯕꯀꯣ
ꯎꯝ
ꯍꯥꯏꯕꯗꯤ ꯃꯥꯁꯦ ꯅꯣꯡꯃꯃꯥ ꯏꯟꯁꯤꯗꯦꯟ ꯑꯃꯗ ꯃꯥꯒꯤ ꯅꯨꯄꯥꯒꯤ ꯀꯩꯅꯣ ꯃꯥꯗꯣ ꯌꯥꯗ꯭ꯔꯕ
ꯎꯝ
ꯑꯗꯨꯗꯒꯤ ꯍꯣꯔꯦꯟꯗꯤ ꯃꯥꯁꯤꯅ ꯍꯦꯔꯋꯤꯟꯉꯣꯟꯗ ꯆꯤꯟꯊꯤꯕꯅꯦꯕꯀꯣ ꯆꯤꯟꯊꯤꯕ ꯍꯥꯏꯕꯗꯤ ꯑꯥ ꯂꯥꯏꯛ ꯇꯨꯡꯃꯤꯟꯅꯗꯕ ꯃꯕꯥꯅꯤꯗꯨ ꯁꯣꯏꯅ
ꯎꯝ
ꯑꯗꯨꯒ ꯂꯥꯏꯛ ꯕꯦꯠ ꯇꯤ ꯁꯔꯠ ꯇꯧꯕ ꯑꯗꯨꯕꯨ ꯂꯥꯏꯛ ꯏꯟꯇꯤꯃꯦꯠ ꯇꯧꯗꯕꯀꯣ
ꯎꯝ
ꯑꯗꯨꯒ ꯍꯦꯔꯣ ꯑꯗꯨ ꯅꯨꯄꯥꯗꯨꯗꯨꯅ ꯃꯥꯒꯤ ꯃꯔꯝꯗꯣ ꯈꯪꯉ꯭ꯔꯗꯤ ꯅꯨꯄꯤꯅ ꯄꯥꯝꯃꯔꯣꯏꯀꯣ
ꯎꯝ
ꯑꯗꯨꯒꯤ ꯃꯥꯅ ꯑꯗꯨꯝ ꯍꯖꯕꯦꯟꯒꯤ ꯔꯣꯜꯗꯤ ꯁꯥꯟꯅꯕ ꯑꯗꯨꯕꯨ ꯍꯧꯖꯤꯛ ꯅꯨꯄꯤꯒꯤ ꯌꯨꯝ ꯃꯥꯗꯔ ꯏꯟ ꯂꯣ ꯃꯅꯦꯝꯕꯣꯛꯈꯣꯏꯗꯣ
ꯎꯝ
ꯌꯥꯝ ꯐꯠꯇꯕꯅꯦꯕꯀꯣ
ꯎꯝ
ꯍꯥꯔꯋꯤꯡ ꯍꯣꯏꯗꯨꯁꯨ ꯃꯃꯧ ꯄꯥꯝꯗꯕꯅꯦꯕ ꯑꯗꯨꯒꯤ ꯃꯈꯣꯏꯅꯤꯅ ꯂꯩꯍꯟꯅꯤꯡꯗꯕꯅꯦꯕ ꯃꯆꯥꯁꯨ ꯑꯃꯨꯛꯀ ꯄꯣꯛꯇ꯭ꯔꯦꯕ ꯃꯥꯗꯣꯀꯣ ꯑꯗꯨꯒꯤ ꯍꯣꯔꯦꯟꯗꯗꯤ ꯍꯧꯖꯤꯛꯇꯤ ꯃꯥꯒꯤ ꯃꯄꯨꯔꯣꯏꯕꯅ ꯐꯥꯔꯁꯇꯒꯤ ꯄ꯭ꯂꯥꯟ ꯁꯦꯝꯕꯅꯦꯕꯀꯣ ꯅꯨꯄꯥ ꯑꯃꯀꯣ ꯍꯟꯅ ꯃꯣꯏ ꯌꯨꯝꯗ ꯑꯉꯥꯡ ꯑꯣꯏꯔꯤꯉꯩ ꯃꯩ ꯃꯔꯨꯞ ꯅꯨꯄꯥꯁꯦ ꯃꯥꯅ ꯍꯦꯔꯣꯏꯟꯒꯤ ꯗ꯭ꯔꯥꯏꯚꯔꯒꯤꯗꯃꯛꯇ ꯃꯥꯅ ꯅꯦꯛꯄꯅꯦꯕꯀꯣ
ꯎꯝ
ꯑꯗꯨꯒ ꯍꯦꯔꯣꯏꯟꯒꯥ ꯅꯨꯡꯁꯤꯅꯔꯣ ꯅꯨꯡꯁꯤꯅꯔꯒ ꯑꯉꯥꯡꯁꯦ ꯄꯣꯛꯍꯜꯂꯨ ꯁꯤꯅꯦꯕ ꯑꯗꯨꯕꯨ ꯃꯥꯅ ꯈꯪꯗꯕ ꯁꯥꯒꯗꯧꯔꯤꯅꯦꯕ ꯍꯦꯔꯣꯏꯟꯗꯤꯗꯨ ꯈꯪꯗꯕ ꯑꯗꯨꯗꯒꯤ ꯑꯗꯨ ꯍꯣꯔꯦꯟꯗꯤ ꯃꯥꯏ ꯅꯨꯄꯥꯁꯨ ꯑꯗꯨꯃꯥꯏꯅ ꯏꯒꯅꯣꯔ ꯇꯧꯕꯤꯕꯒꯤ ꯃꯥꯗꯨ ꯍꯧꯖꯤꯛ ꯅꯨꯄꯥꯗꯨ ꯈꯪꯅꯔꯦ ꯔꯦꯕ
ꯎꯝ
ꯈꯪꯅꯔꯒ ꯃꯣꯏꯔꯩꯅꯤ ꯄ꯭ꯔꯦꯒꯅꯦꯟ ꯑꯣꯏꯈ꯭ꯔꯦ ꯃꯥꯁꯦ ꯄ꯭ꯔꯦꯒꯅꯦꯟ ꯑꯣꯏꯔ ꯃꯥꯏ ꯅꯨꯄꯥꯁꯦ ꯑꯗꯨꯝ ꯈꯪꯗꯕ ꯁꯥꯕ ꯕꯅꯦꯀꯣ
ꯎꯝ
ꯍꯣꯔꯦꯟ ꯂꯥꯁꯇꯗꯤ ꯃꯥꯅ ꯈꯪꯕꯅꯦꯕ ꯅꯨꯡꯁꯤꯌꯦ ꯂꯥꯁꯇ ꯃꯄꯨꯔꯣꯏꯕꯁꯦ ꯌꯥꯝ ꯅꯨꯡꯁꯤꯕꯁꯨ ꯁꯥꯕ ꯃꯉꯣꯟꯗ ꯍꯥꯏꯕꯗꯤ ꯃꯅꯦꯈꯣꯏꯅ ꯆꯩꯔ ꯁꯪꯒꯟ ꯇꯧꯕꯅꯦꯕ ꯑꯗꯨꯒ ꯃꯥꯒꯤ ꯍꯣꯔꯦꯟ ꯂꯥꯁꯇꯗꯤ ꯃꯥꯅ ꯇꯥꯕꯅꯦꯕ ꯃꯥꯅ ꯍꯧꯖꯤꯛ ꯑꯗꯥ ꯗ꯭ꯔꯥꯏꯕꯔ ꯅꯨꯄꯥ ꯃꯉꯣꯟꯗꯀꯣ
ꯎꯝ
ꯄꯩꯁꯥ ꯄꯤꯔꯒ ꯂꯩꯕꯅꯦꯕ ꯍꯦꯔꯣꯏꯟꯗꯨ ꯄ꯭ꯔꯦꯒꯅꯦꯟ ꯑꯣꯏꯈ꯭ꯔꯦ ꯍꯥꯏꯕ ꯀꯥꯟꯗ ꯑꯥ ꯅꯨꯄꯥꯉꯣꯟꯗ ꯅꯪꯒꯤ ꯊꯕꯛ ꯂꯣꯏꯈ꯭ꯔꯦ ꯑꯗꯨꯒ ꯍꯥꯐ ꯄꯦꯃꯦꯟꯗꯤ ꯑꯩꯅ ꯄꯤꯔꯛꯀꯦ ꯍꯥꯏꯅ ꯍꯥꯏꯌꯨ ꯍꯥꯏꯔꯤꯉꯩꯁꯤꯗ ꯃꯥ ꯇꯥꯍꯧꯈ꯭ꯔꯕ ꯍꯦꯔꯣꯏꯟꯗꯣ ꯆꯦꯟꯕꯅꯤꯕ ꯃꯥꯗꯣ
ꯎꯝ
ꯆꯦꯜꯂꯒ ꯍꯧꯖꯤꯛ ꯃꯥꯒꯤ ꯅꯨꯄꯥꯒꯤ ꯐꯦꯃꯤꯂꯤ ꯌꯥꯃꯤꯅꯥꯛ ꯈꯨꯟꯕ ꯄꯋꯥꯔꯐꯨꯜ ꯐꯦꯃꯤꯂꯤꯅꯦꯕꯀꯣ
ꯎꯝ
ꯑꯗꯨꯗꯒꯤ ꯃꯉꯣꯟꯗ ꯇꯥꯟꯅꯥꯅꯦꯕ ꯀꯔꯤꯒꯤ ꯍꯦꯔꯤꯡ ꯃꯆꯥ ꯄꯣꯛꯍꯥꯅꯤꯡꯉꯥꯏ ꯍꯣꯠꯅꯕꯗ ꯃꯥꯏ ꯅꯨꯄꯥꯁꯤꯅ ꯍꯥꯏꯔꯗꯤ ꯑ ꯍꯦꯔꯣꯒꯤ ꯑꯌꯥꯝꯕ ꯑꯃ ꯂꯩꯌꯦꯕꯀꯣ
ꯎꯝ
ꯑꯗꯨꯁꯦ ꯃꯆꯥ ꯃꯤꯔꯣꯜꯂꯒ ꯃꯥꯒꯤ ꯎꯝ ꯍꯦꯔꯣꯁꯤꯅ ꯄ꯭ꯂꯥꯟ ꯇꯧꯔꯒ ꯑꯉꯥꯡꯗꯨ ꯃꯃꯥꯗ ꯇꯨꯍꯜꯂꯒ ꯀꯥꯏꯍꯟꯈ꯭ꯔꯕꯅꯦꯕ ꯃꯄꯨꯛꯇꯣ ꯑꯗꯩ ꯒ꯭ꯔꯥꯟ ꯁꯟ ꯄꯤꯕ ꯉꯝꯗ꯭ꯔꯦꯗꯅ ꯑꯗꯨ ꯍꯧꯖꯤꯛ ꯍꯦꯔꯣꯒꯤ ꯃꯄꯥꯁꯦ ꯕꯦꯠ ꯔꯤꯗꯟ ꯇꯧꯔꯒ ꯂꯩꯕꯅꯦꯕ ꯃꯥꯁꯤꯅ ꯂꯥꯏꯛ ꯐꯥꯔꯁ ꯒ꯭ꯔꯥꯟ ꯁꯟ ꯂꯩꯕꯗꯣ ꯑꯗꯨꯗ ꯄꯤꯒꯅꯤꯅ ꯍꯥꯏꯕꯒꯤ ꯃꯥꯅ ꯑꯗꯨ ꯈꯪꯕꯒꯤ ꯃꯥꯒꯤ ꯄ꯭ꯂꯥꯟꯅꯦꯕ ꯑꯗꯨꯕꯨ ꯃꯥꯗꯤ ꯃꯆꯥ ꯄꯣꯛꯄ ꯉꯝꯂꯔꯣꯏꯗꯅ ꯑꯗꯨꯒꯤ ꯅꯨ ꯅꯨꯄꯤꯁꯤꯅ ꯂꯧꯔꯒ ꯉꯁꯥꯏ ꯅꯨꯄꯥ ꯃꯥꯒꯤ ꯃꯥꯒꯤ ꯃꯤꯅꯥꯏꯒꯤ ꯅꯨꯄꯥꯗꯣ
ꯑꯗꯨ ꯄꯣꯛꯍꯟꯒꯦ ꯇꯧꯔꯤꯕꯅꯦꯕ ꯑꯗꯨꯕꯨ ꯍꯧꯖꯤꯛ ꯃꯤꯅꯥꯏ ꯅꯨꯄꯥꯁꯤꯅ ꯍꯦꯔꯋꯤꯟꯒ ꯑꯗꯨꯝ ꯗ꯭ꯔꯥꯏꯚꯔ ꯑꯣꯏꯔꯒ ꯃꯐꯝꯒꯨꯝꯕ ꯀꯣꯏꯕ ꯑꯗꯨꯒ ꯍꯦꯔꯋꯤꯟꯒꯤ ꯄꯨꯛꯆꯦꯟꯗꯣ
ꯎꯝ
ꯈꯪꯔꯒ ꯅꯨꯡꯁꯤꯈ꯭ꯔꯕ ꯑꯗꯣ ꯃꯕꯥꯅꯤꯗꯣ ꯑꯁꯦꯡꯕꯒꯤ ꯅꯨꯡꯁꯤꯅꯈ꯭ꯔꯕ
ꯎꯝ
ꯅꯨꯡꯉꯥꯏꯕꯅꯦ ꯑꯩ ꯍꯣꯔꯦꯟ ꯂꯤꯡ ꯊꯥꯕꯤꯒꯤ ꯅꯪ ꯑꯗꯨꯝ ꯇꯥꯒꯜꯂꯗꯤ ꯇꯥꯎ ꯍꯦꯔꯣꯅꯤꯗꯣ ꯃꯁꯛ ꯌꯥꯝ ꯐꯖꯩ ꯅꯨꯄꯥꯁꯨ ꯐꯖꯩ
ꯀꯔꯤ ꯂꯣꯟꯗꯔ ꯑꯩꯈꯣꯏꯒꯤ ꯂꯣꯟꯗꯔ ꯁꯨꯝ
ꯎ ꯑꯦꯛꯁꯄ꯭ꯂꯦꯅꯦꯁꯟꯅꯦ ꯏꯪꯂꯤꯁꯇꯀꯣ ꯚꯤꯗꯤꯑꯣꯁꯨ ꯎꯍꯟꯕ
ꯑꯦ ꯑꯗꯨꯗꯤ ꯑꯁꯤ ꯑꯩꯒꯤ ꯅꯨꯄꯥꯗꯤ ꯑꯗꯨꯒꯨꯝꯕ ꯌꯥꯝ ꯇꯥꯕꯅꯦ
ꯇꯥꯍꯟꯁꯦ
ꯑꯩꯒꯤ ꯅꯨꯄꯥꯗꯣ ꯑꯗꯨꯒꯨꯝꯕ ꯑꯦꯛꯁꯄ꯭ꯂꯦꯁꯟ ꯑꯦꯛꯁꯄ꯭ꯂꯦꯅꯦꯁꯟ ꯇꯧꯕꯗꯨ ꯃꯥꯗꯤ ꯌꯥꯝ ꯇꯥꯕꯅꯦ
ꯑꯣ ꯍꯣꯔꯦꯟ ꯑꯃꯨꯛ ꯂꯤꯔꯛꯀꯦꯀꯣ ꯍꯣꯔꯦꯟ ꯑꯃꯨꯛ ꯂꯤꯔꯛꯀꯦ
ꯍ‌ꯣꯏ